ꯍꯗꯣ
ꯍꯜꯂꯣ ꯇꯥꯕ꯭ꯔꯥ
ꯍꯂꯣ
ꯍꯜꯂꯣ
ꯑꯣ
ꯀꯩꯖꯅ ꯊꯗ ꯅꯪꯅ ꯉꯥꯡꯕꯗꯨ ꯀꯩꯝ ꯇꯥꯗ꯭ꯔꯦ
ꯍꯂꯣ
ꯀꯩ ꯍꯅꯍ
ꯍꯜꯂꯣ ꯇꯥꯕ꯭ꯔꯥ
ꯍꯜꯂꯣ
ꯇꯥꯏꯌꯦ ꯑꯩꯗꯤ
ꯑꯣ ꯇꯥꯔꯦ ꯇꯥꯔꯦ ꯎꯝ
ꯑꯣ
ꯑ
ꯅꯉꯥꯏꯔꯤꯕ
ꯅ ꯅꯨꯡꯉꯥꯏꯔꯑꯦ ꯅꯪꯗꯤ
ꯑꯥ ꯑꯩꯁꯨ ꯅꯨꯡꯉꯥꯏ
ꯑ ꯑ ꯍꯧꯖꯤꯛ ꯃꯇꯝꯁꯤ ꯀꯃꯥꯏ ꯀꯃꯥꯏ ꯂꯦꯜꯂꯤꯒꯦ
ꯑꯩ ꯍꯟꯗꯛꯇꯤ ꯀꯣꯆꯤꯡ ꯆꯠꯂꯦꯕ
ꯑ
ꯀꯣꯆꯤꯡ ꯆꯠꯂꯦ ꯑꯗꯒꯤ ꯇꯨꯏꯁꯟꯒꯨꯝꯕ ꯈꯔ ꯇꯧ ꯑꯗꯨ ꯃꯥꯥꯏ ꯇꯧꯔꯂꯦ ꯅꯪꯗꯤ
ꯑꯩ ꯊꯕꯛꯇꯤ ꯈꯔꯗꯤ ꯌꯥꯝꯃꯦ ꯑꯌꯨꯛꯇ ꯍꯣꯇꯦꯜ ꯇꯧꯔꯝꯃꯅꯤ ꯑꯩꯈꯣꯏ ꯃꯥꯩꯒ ꯇꯧꯃꯤꯟꯅꯕꯅꯦ ꯄꯔꯊꯥꯈꯛ ꯍꯧꯕ ꯑꯗꯨꯒ ꯑꯌꯨꯛ ꯄꯨꯡ ꯃꯉꯥ ꯑꯗꯨꯏꯗꯒꯤ ꯍꯧꯔꯒ ꯇꯧꯔꯅꯤ ꯑꯗꯨꯒ ꯄꯨꯡ ꯇꯔꯦꯠ ꯊꯕ ꯌꯥꯎꯔꯦꯗꯅ ꯑꯗꯨ ꯑꯃꯨꯛ ꯑꯗꯨ ꯂꯣꯏꯕꯒ ꯃꯣꯏ ꯀꯣꯆꯤꯡ ꯑꯃ ꯌꯥꯎꯋꯦ ꯀꯣꯆꯤꯡ ꯁꯦꯟꯇꯔꯗ ꯑꯃ ꯌꯥꯎꯋꯦꯕ
ꯑꯣ ꯀꯩ ꯀꯣꯆꯤꯡꯤꯡꯅꯣ
ꯃꯣꯏ ꯁꯥꯏꯅꯤꯛꯀꯤ ꯑꯦꯟꯇ꯭ꯔꯥꯟꯁꯀꯤ ꯀꯩꯅꯣ ꯑꯦꯟꯇꯄ
ꯑꯣ
ꯑꯗꯨ ꯑꯃꯨꯛ ꯇꯧꯔꯝꯃꯅꯤ ꯑꯗꯨꯒ ꯄꯨꯡ ꯅꯤꯄꯥꯜꯗꯒꯤ ꯃꯥꯄꯟꯐꯧ ꯇꯧꯔꯅꯤꯗꯅ ꯑꯗꯨꯗꯨꯅ
ꯑꯥ
ꯑꯗꯨꯗꯨ ꯑꯗꯨ ꯂꯣꯏꯕꯒ ꯑꯃꯨꯛ
ꯎꯝ
ꯃꯣꯏ ꯃꯥꯏꯀ꯭ꯔꯣ ꯐꯥꯏꯅꯥꯟꯁꯀꯤ ꯂꯣꯟ ꯀꯂꯦꯛꯁꯟ ꯆꯠꯄꯩꯗꯣ
ꯑ
ꯑꯗꯨꯗ ꯑꯃꯨꯛ ꯆꯠꯂꯅꯤ
ꯑ
ꯉꯥꯛꯇꯪ ꯃꯥꯄꯜꯗꯒꯤ ꯇꯔꯥꯐꯥꯎ ꯃꯥꯄꯜꯗꯒꯤꯩ ꯇꯔꯥ ꯐꯥꯎꯗꯤ ꯒꯦꯞ ꯂꯩ ꯑꯗꯨꯅ ꯑꯣꯐꯤꯁꯇ ꯁꯨꯝ ꯂꯩꯔꯦ ꯑꯗꯨꯒ ꯑꯗꯨꯗꯩ ꯑꯃꯨꯛ ꯍꯜꯂꯛꯄ ꯀꯥꯟꯗ ꯄꯨꯡ ꯑꯃ ꯑꯗ ꯑꯃ ꯇꯥꯔꯦ ꯑꯗꯨꯥꯎꯗꯤꯩ ꯑꯃꯨꯛ ꯆꯥꯛ ꯆꯥꯊꯣꯛꯑꯅꯤ ꯀꯩꯅꯣ ꯇꯧꯔꯅꯤ ꯑꯗꯨꯒ ꯄꯨꯡ ꯑꯅꯤꯗ ꯑꯃꯨꯛ ꯀꯩꯅꯣ ꯇꯨꯏꯁꯟꯒꯤ ꯑꯉꯥꯡꯁꯤ ꯑꯃꯨꯛ ꯂꯥꯛꯑꯅꯤ
ꯄꯨꯔꯥ ꯕꯤꯖꯤꯅꯦꯅꯦ
ꯠꯇꯦꯗ꯭ꯔꯕ ꯑꯗꯨꯗꯤ ꯈꯔ ꯃꯇꯝ ꯈꯔ ꯂꯩꯉꯅ ꯍꯣꯠꯅꯍꯧꯗ꯭ꯔꯗꯤꯀꯣ
ꯋꯥ
ꯑ ꯑꯗꯨꯒ ꯍꯗꯤ ꯑꯃꯨꯛ ꯄꯨꯡ ꯃꯔꯤ ꯃꯉꯥ ꯐꯧꯛꯇꯧ ꯍꯥꯟꯅꯗꯤ ꯄꯨꯡ ꯇꯔꯨꯛ ꯐꯧ ꯇꯧꯔꯝꯕꯅꯦ ꯍꯇꯗꯔꯦ ꯑꯃꯨꯛ ꯆꯠꯂꯒ ꯑꯩꯁꯨ ꯋꯥꯃꯟꯗꯅ ꯈꯔ ꯔꯦꯁ ꯄꯤꯗ꯭ꯔꯗꯤ ꯈꯔ ꯄꯣꯊꯥꯗ꯭ꯔꯗꯤ ꯌꯥꯔꯔꯣꯏꯅ ꯃꯔꯤ ꯃꯉꯥ ꯐꯧ ꯑꯥ ꯃꯔꯤ ꯃꯉꯥ ꯐꯧ ꯇꯧꯔꯤ ꯍꯥꯎꯗꯤ ꯑꯗꯨ ꯄꯣꯊꯥ ꯄꯊꯥ ꯀꯩꯅꯣ ꯇꯧꯔꯒ ꯖꯦꯔꯣꯁ ꯀꯌꯥ ꯇꯧꯕꯒꯤ ꯃꯑꯣꯡ ꯑꯗꯨꯗ ꯁꯨꯝ ꯐꯝꯃ ꯂꯩꯔꯦ
ꯄꯨꯔꯥ ꯕꯤꯖꯤꯅꯦ ꯑꯗꯨꯗꯤ
ꯑꯥ
ꯑꯩꯅ ꯕꯤꯖꯤ ꯑꯣꯏ ꯍꯥꯏꯁꯤꯗꯤ ꯍꯦꯟꯅ ꯕꯤꯖꯤ ꯑꯣꯏ ꯂꯩꯔ
ꯑꯥ ꯑꯣꯏꯗꯣꯏ ꯑꯗꯣ
ꯎ ꯐꯩꯌꯦ ꯆꯥꯛꯁꯤ ꯆꯥꯔꯕꯣ
ꯆꯥꯛ ꯆꯥꯗ꯭ꯔꯤ ꯍꯣꯔꯦꯟ ꯈꯔ ꯊꯦꯡ ꯀꯥꯟꯗꯅꯤ ꯆꯥꯒꯦꯅ ꯑꯩ ꯇꯨꯝꯕꯁꯨ ꯊꯦꯡ ꯊꯦꯡ ꯇꯨꯝꯃꯦꯕ ꯑꯦ
ꯄꯨꯡ ꯀꯌꯥꯗ ꯆꯥꯗꯣꯏꯅꯣ
ꯄꯨꯨꯡꯟꯖꯦ ꯑꯩꯈꯣꯏꯅ ꯇꯨꯝꯃꯝꯗꯥꯏꯗ ꯑꯩꯅ ꯆꯥꯔꯤꯁꯦ ꯇꯨꯝꯕꯗꯤꯗꯤ ꯃꯇꯝ ꯅꯥꯏꯗꯦ ꯑꯗꯣ ꯇꯔꯥꯃꯥꯊꯣꯏ ꯕꯥꯔꯣ ꯑꯗꯨꯋꯥꯏꯗꯗꯤ ꯁꯨꯝ ꯆꯥꯏ ꯑ ꯑꯃꯨꯛꯃꯨꯛ ꯉꯟꯕꯁꯨ ꯌꯥꯎ ꯑꯥ ꯁꯨꯝ ꯊꯕꯛꯇꯣ ꯂꯣꯏꯁꯤꯟꯗꯗꯤ ꯁꯨꯝ ꯇꯟꯕꯗ
ꯑꯗꯨꯒ ꯑꯃꯨꯛ ꯉꯟꯅ ꯍꯧꯗꯣꯏꯕ
ꯑꯥ
ꯁ꯭ꯋꯥꯔꯝꯅꯤꯗꯤ
ꯑ ꯍꯧꯖꯤꯛꯇꯤ ꯍꯦꯡꯅꯔꯦ ꯑꯍꯥꯟꯕꯒꯤ ꯊꯥ ꯑꯃꯅꯤꯗꯗꯤ ꯈꯔ ꯋꯥꯔꯝꯃꯦ
ꯑꯥ
ꯑꯗꯣ ꯍꯧꯖꯤꯛꯇꯤ ꯑꯃꯨꯛ ꯁꯨꯝ ꯀꯩꯅꯣ ꯇꯧ ꯑꯩꯅ ꯈ꯭ꯋꯥꯏ ꯇꯜꯂꯤꯁꯦ ꯍꯌꯦꯡ ꯅꯣꯡꯉꯥꯜꯂꯛꯀꯅꯤꯅ ꯈꯟꯁꯅꯦꯩꯅ ꯇꯜꯂꯤꯁꯦ
ꯊꯕꯛ ꯋꯥꯔꯕꯗ
ꯑꯣ ꯍꯧꯖꯤꯛꯇꯤ ꯊꯑꯣꯅꯕ ꯈꯟꯗ꯭ꯔꯦꯗꯤ ꯁꯨꯝ ꯇꯣꯏꯅ ꯇꯧꯔꯛꯑꯗꯤ ꯁꯨꯝ ꯍꯩꯅꯔꯛꯑꯦ ꯑꯗꯨꯅ
ꯀꯩ ꯁꯕꯖꯦꯛꯇꯏꯅꯣ
ꯁꯖꯤꯒ
ꯑꯣ
ꯃꯣꯏ ꯕꯣꯔꯗꯤꯡ ꯂꯩꯕ ꯑꯉꯥꯡꯁꯤꯡꯒꯤꯅꯤꯅ ꯄꯨꯜꯂꯦ ꯏꯪꯂꯤꯁꯅꯦ ꯃꯦꯠꯁꯅꯦ ꯑꯗꯨꯒ ꯔꯤꯖꯅꯤꯡꯒ
ꯃꯣꯏ ꯀꯩꯅꯣ ꯁꯤꯛꯁꯀꯤ ꯆꯪꯕꯒꯤ ꯑꯗꯨꯒꯤꯗꯣ ꯑꯣꯏꯗꯣꯏꯔꯥ
ꯑꯣꯏꯗ ꯑꯥ ꯑꯗꯨꯗ
ꯍ
ꯅꯣꯡ ꯅꯣꯡ ꯉꯥꯃꯤ ꯅꯨꯃꯤꯠꯇ ꯑꯉꯥꯡꯗꯣ ꯎꯔ ꯂꯩꯦ ꯑꯉꯥꯡꯁꯤꯡ ꯅꯨꯡꯁꯤꯔꯛꯇ꯭ꯔꯦ
ꯑꯩꯁꯨ ꯑꯩ ꯇꯨꯏꯁꯟ ꯀꯧꯋꯦꯕ ꯑꯩ ꯇꯨꯏꯁꯟ ꯇꯧꯕꯗꯨꯁꯨ ꯃꯣꯏ ꯁꯦꯟꯅꯕꯗ ꯌꯥꯝ ꯋꯥꯏ ꯀꯣꯛ ꯀꯣꯛ ꯑꯣꯏꯅ ꯂꯩꯈꯠꯂꯦꯕ
ꯍꯝ ꯑꯗꯨ ꯃꯣꯏ ꯍꯧꯖꯤꯛꯀꯤ ꯉꯥꯡꯉꯤꯗꯨꯁꯨ ꯃꯣꯏꯅꯗꯤ ꯆꯨꯝꯅ ꯈꯜꯂꯒ ꯉꯥꯡꯉꯛꯄ ꯌꯥꯏ ꯁꯣꯝꯗꯤ
ꯀꯔꯟ ꯇꯨꯔꯟ ꯉꯥꯛꯇꯅꯤꯗꯣ ꯃꯣꯏ ꯉꯥꯡꯉꯛꯏꯗꯣ ꯑ ꯀꯣꯀ ꯉꯎꯕꯅꯦ ꯐꯔꯒ ꯇꯥꯛꯄꯀꯅꯤ ꯑ ꯑ ꯑꯗꯨꯒ ꯅꯣꯛꯅꯤꯡꯕ ꯅꯨꯡꯁꯤꯕ ꯃꯇꯥꯡꯁꯨ ꯌꯥꯎ
ꯑꯥ ꯑꯥ ꯉꯁꯤꯗꯤ ꯀꯩꯅꯣ ꯇꯧꯋꯦ ꯑꯩꯒꯤ ꯇꯨꯏꯁꯟꯒꯤ ꯏꯁꯇꯨꯗꯦꯟ ꯑꯃꯗꯣ ꯃꯣꯏꯗ ꯄꯥꯟꯕ ꯍꯩꯅꯧꯗꯣ ꯑꯩꯉꯣꯟꯗ ꯄꯤꯔꯛꯑꯦ
ꯑꯥ
ꯑꯊꯨꯝꯕ ꯌꯥꯝ ꯍꯥꯎꯋꯦ ꯃꯥꯏꯗ
ꯍꯝ
ꯑꯣ ꯃꯣꯏ ꯁꯝꯃꯔ ꯚꯦꯀꯦꯁꯟ ꯇꯧꯕꯒꯤꯀꯣ ꯂꯥꯏꯔꯤꯛ ꯄꯥꯅꯤꯡꯗꯦꯕ ꯃꯣꯏ ꯍꯧꯖꯤꯛ
ꯑꯥ
ꯄꯥꯅꯤꯡꯗꯕꯒꯤ ꯄꯥꯎ ꯍꯥꯏꯕꯗ ꯋꯥꯏ
ꯑꯝ ꯑꯩꯗꯤ ꯀꯩꯅꯣ ꯇꯧꯋꯦ ꯑꯗꯨꯃꯥꯏꯅ ꯇꯧꯔ ꯃꯣꯏ ꯑꯉꯥꯡꯁꯤꯡꯁꯦ ꯊꯋꯥꯏ ꯌꯥꯎꯗꯕ ꯈꯣꯠꯇꯕ ꯁꯨꯝ ꯎ ꯀꯥꯟꯗ ꯁꯨꯝ ꯈꯪꯉꯦꯗꯅ ꯑꯗꯨꯃꯥꯏꯅ ꯇꯧꯔꯀꯥꯟꯗ ꯑꯩ ꯄꯔꯥꯗꯣ ꯃꯈꯥ ꯇꯥꯛꯇꯦꯕ ꯂꯦꯞ ꯀꯞꯄꯒ ꯀꯩꯅꯣ ꯇꯧꯗꯣꯏꯅꯦꯕ ꯃꯣꯏꯅ ꯀꯩ ꯇꯧꯕ ꯄꯥꯝꯃꯤꯅ ꯍꯪꯉꯅꯤꯗꯅ ꯑꯗꯨꯒ ꯑꯇꯣꯞꯄꯗꯗꯤ ꯗꯤꯁꯇꯔꯕ ꯇꯧꯔꯣꯏꯗꯕ ꯑꯇꯣꯞꯄ ꯀ꯭ꯂꯥꯁꯇꯁꯨ ꯗꯤꯁꯇꯔꯕ ꯇꯧꯔꯣꯏꯗꯕ ꯊꯕꯛ ꯑꯃ ꯁꯉꯥꯏ ꯗ꯭ꯔꯣꯣꯌꯤꯡꯒꯨꯝꯕ ꯑꯗꯨꯒ ꯀꯨꯏꯁ ꯀꯤ ꯇꯥꯏꯞꯇ ꯇꯧꯔꯒ ꯒ꯭ꯔꯨꯞ ꯈꯥꯏꯗꯣꯛꯑꯦꯗꯅ ꯑꯗꯨꯒ ꯃꯥꯥꯏ ꯐꯣꯏ ꯋꯥꯡ ꯇꯥꯅꯕꯒꯨꯝꯕ ꯑꯗꯨꯒꯨꯝꯕ ꯇꯧꯋꯦ ꯑꯗꯨꯃꯥꯏꯅ ꯇꯧꯔꯀꯥꯟꯗ ꯃꯣꯏꯁꯨ ꯁꯨꯝ ꯂꯥꯏꯛꯀ ꯁꯨꯝ ꯃꯔꯤ ꯂꯩꯅꯁꯨ ꯀꯩꯅꯣ ꯇꯧꯔ ꯃꯣꯏꯁꯤꯗꯤ ꯒꯦꯝꯒꯤ ꯇꯥꯏꯞ ꯇꯧꯔꯗꯤ ꯃꯣꯏꯁꯨ ꯅꯨꯡꯉꯥꯏꯗꯅ ꯑꯅ ꯑ ꯑꯗꯨꯥꯏ ꯁꯨꯝ ꯇꯧꯋꯦ
ꯑꯩꯅꯕꯨꯧ ꯄꯨꯂꯞ ꯄꯨꯜꯂꯦꯕ ꯀ꯭ꯂꯥꯁ ꯑꯣꯏꯅ ꯇꯧꯗꯕ ꯑꯩꯅ ꯌꯨꯝꯗ ꯁꯨꯝ ꯇꯧꯕꯗꯣ ꯇ꯭ꯨꯋꯏꯤꯁꯟ ꯑꯣꯏꯅ ꯑꯗꯨꯃꯥꯏꯅ ꯇꯧꯋꯦ ꯋꯥꯏꯑꯦ ꯃꯇꯝꯁꯨ ꯅꯥꯏꯗꯦꯕ ꯑꯩꯅ ꯑꯃꯨꯛ ꯀꯣꯆꯤꯡꯒꯨꯝꯕ ꯀ꯭ꯂꯥꯁ ꯑꯣꯏꯅ ꯇꯧꯕꯗꯨ ꯅꯠꯇꯕꯅꯤꯅ ꯑꯗꯨꯣ ꯃꯣꯏ ꯑꯦꯛꯖꯥꯝꯒ ꯂꯩꯔꯗꯤ ꯊꯦꯡ ꯐꯥꯎꯅ ꯑꯩꯅ ꯇꯧꯔꯤꯁꯦ
ꯑꯥ
ꯅꯨꯡꯁꯨ ꯅꯨꯡꯉꯥꯏꯌꯦ ꯑꯗꯨꯝ ꯑꯉꯥꯡꯒ ꯄꯨꯟꯕꯗ
ꯅꯨꯡꯉꯥꯏꯕꯅꯦ ꯍꯥꯏꯗꯤ ꯍꯥꯏꯗꯤ ꯀꯩꯅꯣ ꯇꯧꯔꯀꯥꯟꯗ ꯃꯣꯏꯗꯤ ꯃꯣꯏꯒꯤ ꯀꯦꯌꯔ ꯐ꯭ꯔꯤ ꯀꯩꯅꯣ ꯇꯧꯕꯗꯣ ꯍꯥꯏꯗꯤ ꯀꯩꯝ ꯈꯪꯖꯗꯕꯒꯤ ꯍꯥꯏꯗꯤ ꯍꯥꯏꯗꯤ ꯑꯋꯥ ꯅꯨꯡꯉꯥꯏ ꯈꯪꯗꯕꯒꯤ ꯃꯣꯏꯗ ꯐꯥꯎꯕꯗ ꯑꯩꯈꯣꯏꯗ ꯁꯨꯝ ꯐꯝꯕꯅꯦꯁꯨ ꯁꯨꯝ ꯂꯣꯏꯅꯔꯝꯃꯤꯅ ꯀꯩꯗꯧꯔꯨꯗꯣꯏꯅꯣ ꯐꯅ ꯋꯥꯔꯁꯨꯀꯣ ꯑꯗꯨꯃ ꯑꯗꯨꯃꯥꯏꯅ ꯇꯧꯔꯒ ꯐꯥꯎꯕꯅ ꯁꯨꯝ ꯅꯨꯡꯉꯥꯏ ꯀꯦꯌꯔ ꯐ꯭ꯔꯤ ꯑꯣꯏꯕꯒꯤ ꯃꯣꯏꯒꯤ ꯃꯇꯧꯗꯣ
ꯑꯣ
ꯑ ꯑꯉꯥꯡ ꯇꯨꯏꯁꯟ ꯇꯧꯕꯁꯦ ꯑꯃꯔꯣꯝꯗꯤ ꯀ꯭ꯂꯥꯁ ꯁꯚꯦꯟ ꯑꯩꯠꯇꯇꯩ ꯇꯧꯕꯅꯦꯅꯗꯤ ꯅꯨꯡꯉꯥꯏꯕꯖꯥꯠꯅꯦ ꯃꯣꯏꯗꯤ ꯉꯥꯡꯅꯕꯁꯨ ꯅꯨꯡꯉꯥꯏꯔꯦꯗꯅ
ꯅꯨꯡꯉꯥꯏꯌꯦ ꯑꯩ ꯑꯗꯨꯅ ꯑꯉꯥꯡ ꯃꯆꯥ ꯄꯤꯛꯇ꯭ꯔꯨꯁꯤꯡꯗꯣ ꯑꯗꯨꯗꯤ ꯂꯧꯗ꯭ꯔ ꯀ꯭ꯂꯥꯁ ꯐꯥꯏꯚꯇꯒꯤ ꯑꯗꯨꯝ ꯂꯧꯔꯦꯕ ꯑꯩ ꯑꯉꯥꯡ ꯃꯆꯥ ꯇꯧꯔꯝꯕꯗꯣ ꯑꯗꯨ ꯋꯥꯃꯟꯕꯒꯤꯀꯣ ꯃꯣꯏꯗꯤ ꯑꯃꯨꯛ ꯈꯤꯇꯪ ꯇꯧꯔꯁꯨ ꯀꯞꯀꯅꯤ ꯑꯩ ꯑꯗꯨꯒꯨꯝꯕꯗꯣ ꯁꯦꯅꯕꯗꯣ ꯈꯔ ꯍꯩꯇꯦꯕ ꯑꯦ ꯈꯔ ꯑꯆꯧꯕꯗꯣ ꯑꯣꯏꯅ ꯂꯧꯔꯦ ꯍꯣꯏ
ꯑꯣ ꯑꯆꯧꯕꯅ ꯐꯩꯗ ꯑꯩꯁꯨ ꯄꯥꯏꯔꯛꯁꯦ ꯑꯉꯥꯡ ꯈꯔ ꯂꯧꯋꯦ ꯏꯁ ꯆꯤꯟ ꯀꯟ ꯃ ꯀꯟ ꯏꯔꯔꯕꯔꯦ ꯑꯩꯈꯣꯏꯅ ꯑꯉꯥꯡ ꯑꯣꯏꯔꯤꯀꯥꯟꯗꯗꯤ ꯆꯤꯟ ꯈꯨꯝꯕ ꯍꯩꯔꯛꯏꯁꯦ ꯀ꯭ꯂꯥꯁ ꯑꯩꯠ ꯅꯥꯏꯟ ꯇꯦꯟ ꯈꯛꯇꯅꯦꯕ ꯋꯥꯍꯟꯅ ꯋꯥ ꯉꯥꯡꯉꯀꯥꯟꯗ ꯍꯧꯖꯤꯛꯇꯤ ꯄꯣꯛꯄꯗꯤ ꯆꯠꯄ ꯍꯩꯇ꯭ꯔꯤꯉꯩꯗ ꯍꯧꯔꯦ ꯏꯦꯟ ꯀꯨꯝꯍꯩ
ꯑꯁ ꯃꯣꯏ ꯀꯩꯅꯣ ꯐꯣꯟꯗꯒꯤ ꯌꯦꯡꯉꯒ ꯑꯃꯨꯛ ꯁꯦꯡ ꯃꯌꯥꯝ ꯗꯣ ꯄꯨꯔꯥ ꯂꯣꯏꯕꯤꯅꯦ ꯈꯤꯇꯪꯒ ꯍꯥꯏꯗꯤ ꯃꯣꯏ ꯁꯤꯛꯁ ꯁꯚꯦꯟꯒ ꯌꯥꯝ ꯇꯧꯔꯤꯗꯅ
ꯑꯥ
ꯑꯗꯨꯒ ꯄꯜꯂꯨ ꯌꯥꯕꯗꯤ ꯃ ꯍꯧꯖꯤꯛꯁꯨ ꯋꯥꯔꯜ ꯀꯞꯀꯤ ꯑꯁ ꯄꯨꯔꯥ ꯗꯤꯁꯀꯁꯟꯅꯦ ꯃꯣꯏ ꯆꯠꯊꯔꯤꯁꯦ
ꯆꯤꯔꯣꯅꯥꯗꯣꯅ
ꯍꯣꯏ ꯉꯁꯥꯏꯁꯨ ꯑꯩꯉꯣꯟꯗ ꯃꯦꯁꯤ ꯄꯜꯂꯛꯀꯅꯨꯒ ꯌꯥꯝ ꯇꯧꯍꯧꯕꯅꯤ
ꯑꯥ ꯑꯗꯣ ꯁꯤꯗꯗꯤ ꯀꯩꯅꯣ ꯃꯦꯁꯤꯔ ꯂꯣꯗꯣꯏꯔꯥ
ꯑꯦꯃꯦꯁꯤ
ꯑꯣ ꯑꯗꯨꯒꯨꯝꯕꯗꯤ ꯃꯥꯟꯅꯗꯦ ꯑꯩ ꯔꯣꯅꯥꯜꯗꯣ ꯀꯥꯏ ꯗꯗ ꯀꯣ ꯃꯤꯁꯤꯖ ꯍꯥꯏ
ꯂꯣꯏ ꯍꯦꯛ ꯑꯗꯨ ꯌꯥꯝ ꯍꯦꯛꯇ ꯐꯨꯜ ꯄꯨꯔꯥ ꯥꯏ ꯍꯥꯠꯀꯦ ꯑꯗꯨꯃꯀꯤꯤ ꯅꯠꯇꯦꯗ ꯑꯗꯨꯝ ꯑꯩꯣꯏ ꯑꯩꯣꯏ ꯀꯩꯅꯣ ꯇꯧꯕ ꯃꯣꯏꯅ ꯄꯥꯝꯕ ꯃꯣꯏꯅ ꯌꯦꯡꯕꯗ ꯑꯗꯨꯝ ꯑꯩꯁꯨ ꯑꯗꯨꯝ ꯃꯔꯛ ꯃꯔ ꯌꯦꯡꯕꯗꯣ ꯑꯗꯨꯗꯨꯗ
ꯎꯝ ꯃꯤ ꯃꯌꯥꯝ ꯄꯥꯝꯖꯕꯅꯤꯅ ꯍꯥꯏꯗꯤ ꯃꯦꯁꯤ ꯑꯩꯅ ꯃꯤꯦꯁꯤ ꯄꯥꯝꯃꯤ ꯔꯨꯔꯥꯟꯗꯦ ꯔꯥꯟꯗꯣ ꯐꯠꯇꯦ ꯍꯥꯏꯕꯁꯨ ꯌꯥꯗꯦ ꯑꯩꯅ ꯂꯣꯟꯗꯨ ꯄꯥꯝꯃꯤꯅ ꯃꯤꯦꯁꯤ ꯐꯠꯇꯦ ꯍꯥꯏꯕꯁꯨ ꯌꯥꯗꯦ
ꯃꯣꯏꯒꯤ
ꯑꯥ
ꯂꯣꯏ ꯂꯩꯔꯤꯅꯦꯕ ꯍꯩꯇꯕ ꯉꯇ ꯍꯩꯇꯕ ꯅꯠꯇꯦ ꯍꯩꯕ ꯉꯥꯛꯇꯅꯦ
ꯎꯝ ꯃꯥ ꯍꯧꯖꯤꯛ ꯃꯦꯁꯤꯗꯤ ꯃꯁꯥꯒꯤ ꯀꯩꯅꯣ ꯇꯧꯔ ꯍꯥꯏ ꯄꯤꯊꯣꯛꯆꯔꯛꯄꯅꯦ ꯃꯥꯏꯗꯨꯗꯤ ꯐꯖꯅ ꯍꯩꯇꯦ ꯍꯥꯏꯕꯗꯤ ꯁꯨꯡꯌꯥ ꯌꯥꯔꯔꯣꯏꯕ ꯍꯧꯖꯤꯛꯀꯤ ꯃꯣꯏꯒꯤ ꯆꯦꯟꯅꯕ ꯈꯣꯠꯄ ꯇꯧꯕ ꯀꯥꯟꯗ ꯃꯤ ꯑꯆꯧ ꯑꯆꯧꯧꯕ ꯃꯔꯛꯇ ꯐꯥꯎꯔ ꯆꯠꯂ ꯉꯝꯃꯤꯅ ꯅꯠꯇ꯭ꯔꯥ ꯃꯤ ꯃꯉꯥ ꯇꯔꯨꯛ ꯁꯨꯝ ꯆꯥꯡ ꯃꯏ ꯃꯉꯣꯟꯗ ꯗꯦꯍꯨꯝ
ꯍ
ꯑꯥꯎꯗꯣ ꯉꯝꯅꯕ ꯇꯧꯔꯤꯅꯦꯕ ꯑꯣ ꯔꯣꯅꯥꯜꯗꯣꯒꯤ ꯅꯉꯩꯅ ꯄꯥꯝꯃꯤꯁꯤꯅ ꯃꯥꯒꯤ ꯃꯥꯁꯨ ꯐꯨꯠꯕꯣꯜ ꯃꯥꯏ ꯃꯁꯥꯟꯅꯁꯨ ꯐꯖꯗꯤ ꯐꯖꯩ ꯑꯗꯨꯒ ꯍꯩꯁꯨ ꯍꯩꯗꯣ ꯑꯗꯨ ꯑꯗꯨ ꯏ ꯅꯠꯇꯕ
ꯑꯣ
ꯃꯥꯒꯤ ꯍꯧꯖꯤꯛꯀꯤ ꯐꯨꯠꯕꯣꯜꯗ ꯃꯥꯅ ꯗꯗꯤꯗꯤꯀꯦꯠ ꯇꯧꯕꯗꯣ ꯃꯥꯅ ꯀꯠꯊꯣꯛꯄꯗꯣ ꯑꯗꯨꯗꯣ ꯑꯩ ꯌꯥꯝ ꯄꯥꯝꯖꯕ ꯍꯥꯏꯇꯥꯔꯦ ꯑꯩꯁꯨ ꯕꯣꯜ ꯀꯩꯁꯨ ꯌꯦꯡꯕꯗꯤ ꯅꯠꯇꯦ
ꯍꯣꯏ ꯃꯥꯒꯤ ꯋꯥꯔꯤꯗꯨꯁꯨ ꯀꯞꯅꯤꯡꯕꯅꯦ ꯑꯗꯨ ꯅꯨꯡꯁꯤꯌꯦꯕ ꯃꯥꯏ ꯋꯥꯔꯤꯗꯣ
ꯑꯝ
ꯇꯨꯡꯟꯒꯄꯗ
ꯍꯥꯏꯗꯤ ꯑꯩꯈꯣꯏꯒꯤ ꯄ꯭ꯔꯣꯐꯦꯁꯟ ꯑꯃꯗ ꯐꯖꯅ ꯀꯠꯊꯣꯛꯄ ꯍꯥꯏꯁꯦ ꯑꯦꯅꯤ ꯍꯤꯔꯝ ꯑꯃ ꯑꯃꯍꯦꯛꯇꯗ ꯑꯣꯏꯔꯁꯨꯀꯣ ꯍꯧꯖꯤꯛ ꯃꯥꯏ ꯀꯠꯊꯣꯛ ꯄꯁꯤꯗꯤ ꯃꯥꯗꯧꯅ ꯀꯠꯊꯣꯛꯄꯁꯤꯗꯤ ꯑꯩꯅ ꯄꯥꯛ ꯊꯦꯡꯅꯗꯕ ꯍꯥꯏꯇꯥꯔꯦ ꯑꯩ ꯍꯧꯖꯤꯛ ꯖꯤꯐ ꯋꯥꯔꯛꯇ ꯌꯦꯡꯊꯦꯕ ꯑꯗꯨꯏꯁꯨ ꯔꯨꯜꯗꯨꯗꯤ ꯁꯨꯝ ꯄꯥꯝꯃꯦꯕ ꯍꯥꯏꯗꯤ ꯃꯥꯒꯤ ꯑꯗꯨꯗ ꯀꯠꯊꯣꯛꯄ ꯃꯥꯏꯗꯨꯗꯤ ꯀꯦꯁꯟꯗ꯭ꯔ ꯁꯨꯝ ꯄꯥꯝꯖꯕ ꯍꯥꯏꯇꯥꯔꯦ